ꯎꯝ ꯆꯥꯕ ꯍꯥꯎꯔꯕꯨ꯭ꯔꯣ ꯆꯥꯛ꯫
ꯍꯥꯎꯔꯦ ꯫ ꯑꯃꯨꯛꯀ ꯇꯧꯔꯛꯑꯦ꯫
ꯎꯝ꯫ ꯕꯣꯔꯤꯡ꯫ ꯌꯥꯝ ꯕꯣꯔꯤꯡ ꯑꯣꯏꯔꯦ꯫
ꯎꯝ꯫
ꯆꯥꯛ ꯊꯣꯡꯒ ꯂꯩ ꯑꯩꯈꯣꯏꯗꯤ ꯉꯥꯏꯔꯤ ꯆꯥꯛ ꯌꯥꯝ ꯂꯥꯝꯃꯦ꯫ ꯍ ꯇꯤꯚꯤꯁꯨ ꯍꯂꯛꯄ꯭ꯔꯥ꯫
ꯎꯝ꯫
ꯗꯦꯕꯤ ꯊꯥ ꯂꯥꯛꯄ꯭ꯔꯣ ꯑꯃꯨꯛ꯫
ꯑꯣ ꯍꯣꯏ꯫
ꯃꯥꯗꯤ ꯀꯔꯤ ꯇꯥꯕ꯭ꯔꯥ ꯍꯧꯖꯤꯛ ꯆꯥꯔꯕ꯭ꯔꯣ ꯆꯥꯛ
ꯍꯣꯏ꯫ ꯆꯃꯤꯟꯅꯔꯦ꯫
ꯀꯔꯤ꯫
ꯑꯩꯈꯣꯟ ꯇꯥꯔꯤꯀꯣ ꯃꯥ꯫
ꯇꯥꯔꯝꯃꯅꯤ꯫
ꯑꯣ꯫ ꯇꯥꯏꯔ ꯅꯍꯥꯏ꯫ ꯑ꯫ ꯃꯥ꯫ ꯎꯝ꯫
ꯑ ꯗꯦꯕꯦꯗ ꯅꯍꯥꯟ ꯑ ꯁꯇꯦꯇꯥꯁ ꯑꯃ ꯑ ꯑꯕꯗꯦꯠ ꯇꯧꯗꯨ ꯑꯕꯂꯣꯠ ꯇꯧꯕꯗꯨ ꯅꯪꯒꯤ ꯅꯪꯪ ꯃꯥꯟꯕꯤ ꯑꯃ ꯐꯣꯇꯣ ꯃꯥꯏ ꯕꯦꯕꯤ ꯍꯥꯏꯕ꯭ꯔꯥ
ꯗꯦꯕꯤ ꯊꯥꯔ ꯊꯥ ꯗꯦꯕꯤꯠꯅꯥ
ꯍꯣꯏꯅꯦ ꯃꯥꯅ ꯃꯥꯒꯤ ꯕ꯭ꯔꯗꯔ ꯃ꯭ꯌꯨꯖꯤꯛꯁꯤꯌꯥꯟꯅꯦ ꯃꯥꯒꯤ ꯃꯤꯡꯗꯣ ꯀꯥꯎꯈ꯭ꯔꯦ ꯗꯦꯕꯤꯒꯤ ꯏꯁꯇꯦꯇꯥꯁꯇ ꯅꯨꯄꯤ ꯑꯃꯒꯤ ꯐꯣꯇꯣ ꯑꯞꯂꯣꯗ ꯇꯧ
ꯀꯅꯥꯅꯣ ꯈꯪꯗꯦ
ꯂꯣꯟꯗ ꯉꯥꯡꯒꯅꯨꯕ
ꯀꯩ ꯑꯗꯨ ꯅꯨꯄꯤꯗꯣ ꯀꯃꯥꯏ ꯍꯥꯏ
ꯃꯥꯒꯤ ꯐꯣꯇꯣꯅꯤꯍꯦ ꯐꯣꯇꯣ ꯅꯤꯅꯦ ꯑꯩ ꯀꯥꯎ ꯈ꯭ꯔꯕꯀꯣ ꯃꯥꯒꯤ ꯃꯤꯡ ꯃꯥꯒꯤ ꯕ꯭ꯔꯗꯔ ꯅꯪꯒꯤ ꯀꯥꯖꯤꯟ ꯑꯣꯏꯔꯦꯅꯦ
ꯅꯥꯍꯟ ꯀꯥꯝꯒꯤ
ꯃꯥꯏ ꯕꯦꯕꯤ ꯀꯦꯞꯁꯥꯟꯗ ꯇꯥꯧꯔꯒ
ꯑꯦ ꯃꯥꯏ ꯕꯦꯕꯤ ꯍꯥꯞꯄ꯭ꯔꯅꯦ
ꯁꯨꯃꯥꯏꯅ ꯑꯩꯗꯤ ꯎꯑꯦ ꯑꯦꯛꯖꯦꯛꯇꯤ ꯀꯥꯎꯈ꯭ꯔꯦ ꯑꯦꯛꯖꯦꯛ꯫ ꯀꯥꯎꯈ꯭ꯔꯦꯕ꯫ ꯋꯥꯁꯨ ꯉꯥꯡ ꯉꯥꯡꯗꯦ ꯃꯥꯁꯦ ꯇꯨꯃꯤꯟꯅ ꯂꯩ꯫
ꯑꯗꯨꯒꯤꯁꯦ ꯇꯥꯥꯁꯣ꯫ ꯑꯩꯈꯣꯏ ꯆꯦꯗꯣ ꯃꯁꯝꯗꯣ꯫
ꯑꯣ ꯀꯦ꯫ ꯎ꯫
ꯑꯩꯉꯣꯟꯗ ꯊꯥꯔꯛꯑꯦ ꯑꯗꯨꯁꯨ ꯐꯖꯕ꯭ꯔꯥꯅ꯫ ꯑꯦꯁ ꯂꯣꯏꯔꯦꯍꯦ ꯑꯩꯅ ꯉ ꯉꯥꯡꯕꯗ ꯑꯦ ꯑꯥꯏꯅꯦ ꯍꯥꯏꯌꯦ ꯑꯦ ꯑꯥꯏꯅꯦꯕꯕꯥ ꯑꯣ ꯇꯥꯎꯑꯣ ꯃꯤꯅ ꯍꯔꯤꯁꯦ꯫
ꯇꯥꯏꯅ꯫ ꯑ ꯑꯩꯗꯒꯤ ꯇ‌ꯋꯥ꯫ ꯀꯝ ꯍꯥꯏꯀꯣ ꯃꯗꯣ꯫ ꯑ ꯃꯣꯀꯥꯎꯔꯥꯅꯤ꯫ ꯑ ꯑ ꯀꯗ ꯌꯦ ꯇꯎ꯭ꯔꯔꯤ ꯆꯥꯖꯗ꯫ ꯃꯥꯗꯣ ꯫ ꯍꯣ ꯍꯣꯏ꯫ ꯅꯣꯛꯔꯒ ꯂꯩꯅꯤ ꯔꯁꯤ ꯂꯩꯀꯣ ꯃꯥ ꯇ꯫
ꯍꯣꯏ ꯀ꯭ꯌꯨꯠ ꯑꯣꯏꯕꯅꯦ ꯗꯦꯕꯤꯠꯅ꯫
ꯅꯦꯝꯗꯤ ꯅꯦꯃꯤ ꯀꯣ ꯫
ꯃꯤ ꯅꯦꯝꯃꯁꯨ ꯫ ꯀꯤꯌꯨꯠ ꯑꯣꯏꯕ ꯂꯩꯌꯦ꯫ ꯆꯝ꯫ ꯄꯥꯎ ꯀꯤꯝ ꯍꯥꯏꯌꯦ ꯗꯦꯕꯤꯅ꯫
ꯀꯤꯝꯁꯨ ꯂꯩꯔꯤꯑꯦꯕ꯫
ꯍꯨꯝ ꯍꯨꯝ ꯫ ꯏꯦꯕꯤꯗꯨꯒ ꯃꯥꯒꯤ ꯅꯨꯄꯤꯒꯤꯗꯤ ꯅꯨꯡꯉꯥꯏꯅ ꯂꯩꯥꯎ꯭ꯔꯣ꯫
ꯂꯩꯔꯝꯅꯤꯗ꯫
ꯑꯣ꯫ ꯗꯤꯕꯤꯗꯤ ꯀ꯭ꯂꯥꯁ ꯆꯠꯄꯔꯥ꯫ ꯗꯤꯕꯤꯒꯤ ꯀ꯭ꯂꯥꯁ꯫
ꯀꯨꯢꯔꯦ ꯆꯠꯇꯕ
ꯑꯣ ꯂꯣꯏꯇ꯭ꯔꯤ
ꯒ ꯂꯩꯕ꯭ꯔꯥ
ꯎꯝ ꯂꯩꯔꯤꯛ ꯀꯟꯅ ꯄꯥꯔꯤꯌꯦ
ꯎꯝ ꯀꯟꯅ ꯄꯥꯔꯣ ꯍꯩꯌꯣ ꯂꯥꯁꯇ ꯃꯩꯗꯣꯢ ꯃꯥꯢ ꯑꯣꯏꯔꯒ
ꯑꯦ
ꯑꯣꯏꯗꯣꯏꯃ ꯑꯣꯏꯈ꯭ꯔꯣ ꯍꯥꯏꯌꯣ ꯑꯩꯗꯤ ꯏꯪꯂꯤꯁ ꯍꯥꯞꯅꯤꯡꯗꯕꯀꯣ
ꯎꯝ
ꯃꯥꯏꯝꯕꯦꯡꯃꯤꯂꯥꯔ ꯍꯩꯅꯤꯡꯗꯕꯀꯣ
ꯍꯝ
ꯑꯩꯈꯣꯌꯦ ꯑꯥ ꯑꯩꯈꯣꯏ ꯈꯨꯟꯗꯒꯤ ꯅꯨꯄꯤꯁꯤꯡꯁꯦ ꯑꯩꯈꯣꯏ ꯏꯃꯥꯁꯤꯡꯗꯣ ꯇꯃꯦꯡꯂꯣꯡꯗꯣ ꯇꯃꯦꯡꯂꯣꯡ ꯍꯥꯏꯔꯣꯏ ꯃꯣꯏꯁꯦ ꯅꯤꯝꯄꯨꯂꯤꯌꯟ ꯍꯥꯏꯒꯅꯤ ꯗꯦꯕꯦꯗꯁꯨ ꯍꯥꯡꯉꯁꯨ ꯈꯪꯉꯅꯤ ꯅꯤꯝꯄꯨꯂꯤꯌꯟ ꯆꯠꯁꯦꯅ ꯍꯥꯏꯒꯅꯤ ꯅꯤꯝꯄꯨꯂꯤꯌꯟ ꯍꯥꯏꯕꯅꯤ ꯇꯃꯦꯡꯂꯣꯡꯗꯣ ꯈꯪꯪ ꯈꯪꯗꯦ ꯑꯩ ꯈꯣꯢꯁꯨ ꯃꯣꯏꯅ ꯑꯗꯨꯝ ꯍꯥꯏꯕꯅꯦ ꯃꯉꯣꯟꯁꯨ ꯍꯥꯏꯈ꯭ꯔꯣ ꯈꯪꯉꯅꯤ
ꯅꯦꯄꯣꯂꯤꯌꯟ
ꯅꯤꯝꯄꯨꯂꯤꯌꯥꯟ ꯅꯤꯝꯄꯨꯂꯤꯌꯥꯟ ꯆꯠꯀꯅꯤ ꯑꯩꯗꯤ ꯑꯩꯗꯤ ꯁꯨꯃꯥꯢꯅ ꯍꯥꯏꯕꯅꯦ ꯍꯨꯖꯤꯛ ꯀꯥꯟꯗꯤ ꯇꯥꯗꯦꯗ ꯍꯥꯢꯕꯗꯣ
ꯈꯪꯍꯧꯗꯔꯦ
ꯅꯪ ꯔꯥꯆꯦꯜ ꯔꯥꯆꯦꯜꯌꯨꯒꯤ ꯄꯄꯥꯗꯨ ꯈꯪꯕ꯭ꯔꯥ ꯀꯨꯍꯨꯂꯣꯡꯗ ꯂꯩꯕꯗꯣ
ꯑꯧ ꯃꯌꯥꯡꯗꯣ ꯃꯌꯦꯡ
ꯑꯁ ꯅꯪꯁꯨ ꯃꯥꯢꯗꯨ ꯌꯦꯡꯉꯨ ꯃꯥꯗꯣ ꯆꯦꯡꯒꯤ ꯒ꯭ꯔꯥꯠ ꯃꯥꯅꯀꯣ
ꯎꯝ
ꯎꯝ ꯒ꯭ꯔꯥꯟꯃꯥꯗ ꯎꯝ ꯔꯖꯤꯠ ꯇꯦꯂꯤꯄꯨꯅ ꯎꯝ ꯑꯄꯨꯢꯂ꯭ꯌꯥꯎ ꯄꯨꯢꯂ꯭ꯌꯥꯎ ꯍꯥꯏꯕꯀꯣ ꯃꯥꯗꯤ ꯒꯣꯠꯅꯦꯅ ꯈꯟꯕ ꯀꯣ ꯄꯨꯢꯂ꯭ꯌꯥꯎ ꯄꯨꯢꯂ꯭ꯦ ꯅꯪ ꯇꯥꯔꯦ ꯍꯥꯏꯕ ꯅꯣꯛꯅꯤꯡꯕꯅꯦ ꯁꯤꯈ꯭ꯔꯦ ꯃꯥꯗꯣ ꯎꯝ ꯊꯔꯇꯤꯟ ꯑꯍꯥ
ꯀꯅꯥꯅꯥꯅꯣ ꯑꯩꯉꯣꯟꯗ ꯑꯗꯨꯒꯤ ꯋꯥꯔꯤꯗꯣ ꯂꯤꯈ꯭ꯔꯦ ꯍꯥ
ꯑꯩ ꯅꯪꯉꯣꯟꯗ ꯍꯥꯏꯔꯕ ꯃꯥꯜꯂꯦ
ꯎꯝ ꯑꯣꯏꯔꯝ ꯅꯤ
ꯅꯪ ꯆꯤꯡꯒꯣꯟꯔꯥꯏ ꯈꯪꯕ꯭ꯔꯥ
ꯀꯅꯥ
ꯆꯤꯡꯒꯣꯟ ꯔꯥꯏ ꯆꯤꯒꯣꯟ ꯔꯥꯏ ꯈꯪꯗꯦ
ꯎꯝ ꯎꯝ ꯍꯤꯗꯥꯛ ꯆꯥꯕ ꯀꯥꯎꯔꯦ
ꯎꯝꯍꯝ
ꯎꯝ ꯍꯝ
ꯗꯨꯁꯨ ꯄꯥꯏꯔꯣ ꯍꯥꯏꯅ
ꯑꯦ ꯃꯥꯒꯤ ꯐ꯭ꯔꯦꯟ ꯂꯣꯏꯅ ꯌꯥꯎꯋꯦ
ꯄꯣ ꯍꯥꯏ ꯄꯔꯣ ꯍꯥꯏꯣ ꯈꯪ ꯃꯉꯣꯟꯗꯁꯨ ꯍꯥꯏꯔꯑꯝꯅꯤꯀꯣ
ꯑꯥꯎ ꯇꯧꯔꯝꯅꯤ
ꯎꯝ ꯑꯦ ꯀꯃꯦ ꯑ ꯋꯥ ꯅꯣꯏꯒꯤ ꯆꯥꯛꯇ ꯆꯥꯕ ꯃꯈꯣꯟꯁꯦ ꯂꯣꯏꯔꯦ ꯆ ꯆ ꯆ ꯆ
ꯍꯥꯎꯃꯅꯤꯗꯅ
꯫ ꯅꯪꯅ ꯊꯣꯡꯉꯦꯀꯣ ꯆꯥꯛꯗꯤ
ꯎꯝ
ꯊꯕꯛ ꯆꯠꯄ ꯃꯤꯅ ꯊꯣꯡꯈ꯭ꯔꯦ ꯑꯃꯨꯛ
ꯃꯔꯛ ꯃꯔꯛꯇꯨꯗꯤ ꯇꯥꯗꯦꯕꯤ ꯏꯅꯁꯨꯨ ꯊꯣꯡꯉꯦ
ꯃꯔꯥ ꯃꯔꯥ ꯀꯥꯄꯥ
ꯃꯔꯛ ꯃꯔꯛ ꯊꯥꯗ ꯑꯅꯤꯔꯛꯒꯨꯝꯕ
ꯊꯥꯗ ꯑꯅꯤ ꯈꯛꯛꯇ
ꯎꯝ
ꯑꯩꯈꯣꯏ ꯌꯦꯟꯁꯥꯡꯁꯨ ꯃꯤꯟꯗꯣꯏꯅꯤ
ꯑꯦ
ꯃꯦꯟ ꯀ
ꯃꯂꯅꯤ ꯍꯥꯏꯣ
ꯑꯩꯗꯣ ꯑꯩ ꯅꯤꯡꯕꯗ ꯉꯝꯅ
ꯀꯕ ꯊꯗ ꯍꯧꯖꯤꯛ ꯂꯣꯏꯔꯗꯤ ꯉꯥꯏꯍꯥꯛ ꯄꯣꯊꯒꯦ ꯑꯩ
ꯂ꯭ꯂꯥꯁꯅꯦꯕ ꯎꯝ
ꯍꯣꯏ ꯍꯦ ꯑꯩꯈꯣꯏꯒꯤꯁꯦ
ꯄꯨꯡ ꯀ ꯌꯥꯗ ꯇꯨꯅꯅꯤꯌꯦ
ꯍꯥꯥ
ꯄꯨꯡ ꯀꯌꯥꯗ ꯇꯨꯝꯂꯅꯤ ꯁꯤꯗꯤ
ꯇꯕꯥꯒ ꯂꯣꯁꯂ ꯑꯗꯨ ꯑꯗꯨꯝ ꯇꯝꯃꯥꯅꯤ
ꯎ ꯑꯩꯗꯤ ꯍꯧꯖꯤꯛꯀꯥꯟ ꯇꯨꯋꯦꯜꯐꯇ ꯇꯨꯝꯃꯦ
ꯑꯣ ꯑꯗꯨꯁꯨ ꯑꯩꯁꯨ ꯑ ꯎꯃ ꯏꯂꯚꯦꯟꯊ ꯍꯥꯏꯕ ꯇꯨꯝꯃꯦ꯫
ꯐꯔꯤꯀꯣ ꯑꯗꯨꯗꯤ ꯅꯪ ꯐꯔꯁꯦ
ꯐꯥꯔꯁꯦ ꯐꯥꯔꯁꯦ